ꯍꯜꯂꯣ ꯍꯜꯂꯣ
ꯍꯂꯣ
ꯀꯣꯏꯗꯧꯔꯤꯅ
ꯏꯄꯤꯦ
ꯑꯤ
ꯔꯣ ꯑꯩꯗꯤ ꯍꯧꯖꯤꯛꯀꯛꯇ ꯏꯔꯨꯕ ꯂꯣꯏꯌꯦ ꯑꯗꯨꯒ ꯅꯨꯡꯁꯤꯠ ꯃꯐꯝꯅ
ꯍ ꯌꯥꯝ ꯐꯔꯦꯅꯦ
ꯅꯨꯡꯉꯔꯤꯕ꯭ꯔꯣ
ꯅꯨꯡ ꯉꯥꯏ ꯍꯥꯏꯒꯗ꯭ꯔꯥ ꯀꯉꯥꯏ ꯍꯥꯏꯗꯦꯔꯥ ꯀꯪꯗ꯭ꯔꯔꯤ
ꯎ
ꯌꯥꯗ꯭ꯔꯦ
ꯀꯩꯀꯩ ꯊꯕꯛ ꯇꯧꯔꯤꯅꯣ ꯉꯁꯤꯒꯤꯗꯤ
ꯍꯄꯥꯛ ꯇꯗꯤꯕꯣ ꯊꯕꯛ ꯇꯧꯅꯤꯉꯥꯏ ꯂꯩꯇ꯭ꯔꯦꯅꯦ
ꯐꯃꯨꯡꯗ ꯑꯣꯏꯅꯥ ꯇꯥꯔꯦ
ꯂꯒꯦ ꯈꯂꯤꯅꯤ
ꯑ
ꯀꯩꯁꯨ ꯀꯥꯟꯅꯗ꯭ꯔꯦ ꯁꯤꯗ ꯂꯩꯔꯒ ꯄꯩꯁꯥꯁꯨ ꯊꯣꯛꯣꯛꯇꯦ ꯀꯃꯥꯏꯅ ꯇꯧꯅꯤ
ꯊꯤꯕꯣꯡ ꯆꯥꯕꯗ ꯃꯥꯡꯒꯗꯕꯅꯤ ꯂꯥꯛꯑꯣꯗꯨꯅ ꯂꯥꯛꯑꯣ ꯏ ꯑꯇꯩꯗꯤ ꯊꯕꯛ ꯆꯠꯅꯈꯤꯕꯣ
ꯀ ꯍꯥꯏꯕ
ꯑꯇꯩ ꯃꯤꯁꯤꯡꯁꯤ ꯊꯕꯛ ꯆꯥꯅꯕ ꯆꯈ꯭ꯔꯤꯕ ꯆꯠꯈ꯭ꯔꯕꯣ
ꯐꯥ ꯀꯗꯥꯕ ꯂꯩ ꯍꯣꯏ ꯊꯕꯛ ꯆꯠꯈ꯭ꯔꯦ ꯏꯆꯟꯁꯨ ꯉꯥꯏꯔꯦ ꯊꯕꯛ ꯐꯪꯗꯕ
ꯑꯁ ꯃꯁꯤꯒꯤ ꯣꯡꯁꯥꯁꯤꯔꯣ ꯌꯥꯝ ꯁꯥꯏꯀꯣ ꯁꯥꯗ꯭ꯔꯣ
ꯉꯁꯤꯁꯦ ꯉꯁꯤ ꯌꯥꯝ ꯆꯥꯕꯗꯤ ꯑꯣꯏꯔꯦ ꯃꯁꯤꯗ ꯎꯝ
ꯚꯥꯏꯕ꯭ꯔꯦꯁꯟ ꯑꯁ ꯌꯥꯔꯦ ꯑꯗꯨꯁꯨ
ꯎ
ꯌꯥꯝ ꯁꯔꯦ ꯁꯤꯗꯗꯤ
ꯏ ꯑꯣꯏꯅꯣ ꯅꯪꯗꯤ
ꯀꯁ ꯇꯧ ꯔꯨꯕꯟ ꯋꯥ ꯀꯁꯨꯁꯨ ꯇꯧꯇ
ꯑ ꯁꯤ ꯀꯩ ꯀꯩ ꯇꯧꯔꯣ
ꯑꯩꯁꯦꯁꯤ ꯍꯧꯒꯠꯂ
ꯀꯔꯤꯅ ꯎꯝ
ꯍ ꯍꯒ ꯑꯗꯨꯕꯒ
ꯌꯥꯝ ꯒꯩꯍ ꯅꯪꯒꯤ ꯋꯥꯁꯨ
ꯄꯥꯎ ꯀꯁꯨ ꯑꯁ ꯅ
ꯅꯒꯤ ꯅꯦꯠꯑꯣꯔꯀ ꯁꯤ ꯀꯔꯤ ꯅꯣꯅꯦ
ꯐꯃꯨꯡꯗꯒ ꯍꯧꯣꯡꯒꯠꯂꯦ ꯆꯥꯛ ꯊꯣꯡꯉꯦ ꯆꯥꯕ ꯂꯣꯏꯔꯦ ꯆꯥꯕ ꯂꯣꯏꯔꯒ ꯌꯨꯝ ꯂꯩꯗ ꯌꯥꯝ ꯁꯥꯕꯒꯤ ꯃꯩꯁꯨ ꯂꯥꯛꯇꯦ ꯁꯤꯗ
ꯀꯧꯒ ꯇꯧꯔꯛꯇꯦꯀꯣ ꯑꯃꯗꯁꯨ ꯀꯣ ꯇꯧꯔꯛꯀꯦ ꯍꯣꯔꯦꯟ ꯇꯧꯔꯛꯀꯦ ꯍꯥꯏꯔꯒꯁꯨ ꯁ ꯇꯧ ꯇꯔꯛꯇꯦ ꯏ ꯀ
ꯊꯕꯛ ꯆꯠꯕꯒꯤ ꯑꯣꯏꯔꯝꯅꯤ
ꯊꯕꯛ ꯂꯩꯇꯦ ꯆꯥꯛ ꯆꯥꯛꯊꯣꯜꯂꯤ ꯍꯥꯏꯕꯅꯦ ꯉꯁꯥꯏ ꯑ ꯑꯗꯨꯣ ꯑꯗꯣ ꯑꯃꯨꯛ ꯍꯣꯔꯦꯟ ꯇꯧꯔꯛꯀꯦꯀꯣ ꯍꯥꯏꯕꯅꯦꯕ ꯑꯗꯣ ꯁꯨꯝ ꯇꯧ ꯇꯧꯔꯛꯇꯦ ꯀꯩꯗꯔ ꯄꯨꯔ ꯂꯩꯕꯅꯣ ꯈꯪꯗ꯭ꯔꯦ
ꯑꯩꯉꯣꯟꯁꯨ ꯍꯥꯏꯔꯞꯅꯦ ꯅꯍꯥꯛ ꯉꯔꯥꯡꯗꯣ ꯑꯁ ꯑꯩꯒꯤꯗꯤ ꯕꯦꯇ꯭ꯔꯤ ꯂꯩꯇꯦꯕ ꯕꯦꯇ꯭ꯔꯤ ꯂꯩꯗꯨꯕꯒꯤ ꯃꯩꯁꯨ ꯂꯥꯛꯇꯦ ꯍꯧꯖꯤꯛ ꯈꯛꯇ ꯂꯥꯛꯑꯦ ꯃꯁꯥꯏ ꯉꯥꯛꯇꯪꯗꯤ ꯂꯥꯛꯑꯝꯅꯦ ꯑꯗꯨꯣ ꯃꯨꯠꯈꯤꯕ ꯎꯄꯥꯏ ꯂꯩꯇꯦ ꯑꯩꯗꯤ ꯅꯪꯗꯤ ꯂꯣꯏꯕꯅꯤꯅ ꯑꯁ ꯅꯨꯡꯉꯥꯏꯔꯝꯕꯅꯤꯍꯦ
ꯑ ꯅꯨꯡꯉꯥꯏꯗꯦꯗ ꯎꯝ ꯂꯩꯕ ꯁꯤꯕꯣ ꯌꯥꯝ ꯕꯣꯔꯤꯡꯁꯨ ꯑꯣꯏ
ꯑꯅꯣꯏꯕꯗꯨꯗꯤ ꯂꯣꯏ ꯂꯣꯏꯔꯕꯣ ꯃꯥꯦ ꯑꯗꯨꯗꯤ ꯈꯨꯟꯗꯒꯤ ꯑꯅꯋꯥꯏꯕꯤꯗꯣ
ꯍꯣꯏ ꯑꯗꯨ ꯅꯅꯤꯍꯥꯔꯁꯤ ꯑꯩ
ꯑꯁ ꯑꯩꯗꯤ ꯑꯩꯗꯤ ꯅ ꯑꯃꯗꯨꯗ ꯈꯜꯂꯦ
ꯅꯠꯇꯦ ꯑꯗꯨ ꯑꯗꯨ ꯑꯗꯨ ꯀꯣ ꯇꯔ ꯀꯦ ꯍꯥꯏꯒ ꯇꯧꯔꯛꯇꯕꯩ ꯋꯥꯅꯤꯗ ꯀꯔꯤꯅꯣ ꯈꯪꯗꯦ
ꯑꯦꯕ ꯌꯥꯗꯕꯒꯤ ꯑꯣꯏꯔꯝꯕꯅꯦ ꯃꯣꯏꯅ
ꯈꯪꯗ꯭ꯔꯦꯗ ꯀꯔꯤ ꯇꯧꯁꯤꯦꯔꯥ ꯆꯨꯝ ꯃꯝꯃꯦ
ꯆꯥꯛꯇꯤ ꯊꯣꯡꯈꯕꯣ
ꯊꯣꯡꯒꯔꯤꯅꯦ ꯑꯇꯪ ꯃꯔ ꯊꯣꯡꯉꯅꯤ ꯉꯜꯂꯤꯗ ꯍꯧꯖꯤꯛꯇꯤ ꯅꯝꯒꯜꯂꯤ
ꯀꯩ ꯃꯊꯦꯜ ꯊꯣꯡꯉꯅꯤ ꯏꯒꯤꯅꯤ
ꯈꯪꯗꯦ ꯆꯥꯛꯐꯥꯎ ꯂꯩꯇꯦ
ꯆ ꯐꯥꯎ ꯂꯩꯗꯦ ꯑꯁ
ꯀꯃꯥꯏꯅ ꯇꯧꯅꯤ ꯈꯪꯗ꯭ꯔꯦ ꯕꯦꯔꯥꯅꯤ ꯁꯤꯅ ꯂꯩꯁꯦ ꯃꯤꯅ ꯌꯥꯝꯃ ꯅꯦꯃꯤꯅ ꯈꯨꯌꯥꯃ
ꯀꯌꯥꯔꯣ
ꯃꯤ ꯑꯁ ꯈꯥꯟ ꯂꯩꯔ ꯃꯤ ꯌꯥꯃꯦ
ꯎꯝ ꯑꯣꯄꯥꯣꯏ ꯔꯤ ꯍꯁꯤ ꯆ ꯑꯁ ꯇ ꯂꯩ
ꯃꯤ ꯌꯥꯝꯃꯟ ꯂꯩꯒꯦꯀꯣ ꯆꯥꯛꯁꯨ ꯑꯁ
ꯍ ꯋꯥ ꯉꯗ
ꯁꯣꯉꯣꯏ ꯋꯥꯏꯅꯦ
ꯑꯁ ꯑꯗꯨꯗꯤ ꯍꯣꯁꯇꯦꯜꯒꯨꯝꯕ ꯄꯨꯊꯣꯛꯑꯣ ꯀꯩꯅꯩꯅꯣ
ꯎ
ꯐꯁꯇ ꯑꯣꯏꯅ ꯍꯥꯡꯉꯒꯦ ꯑꯩ ꯁꯤꯗ
ꯑꯗꯨ ꯑꯗꯨꯅ ꯅꯪꯒꯤ ꯑꯐꯕ ꯑꯣꯏꯔꯅꯤ ꯑꯐꯕ ꯑꯣꯏꯅꯤ ꯅꯪꯒꯤ ꯑꯗꯨꯅ
ꯑꯗꯨꯅ ꯐꯔꯦ
ꯆꯥꯛ ꯊꯣꯡꯕ ꯃꯣꯏꯅ ꯍꯜꯂꯛꯔꯀꯥꯟꯗ ꯑꯗꯨꯝ ꯆꯥꯛ ꯆꯥꯈꯤꯗꯅ ꯍꯥꯏ ꯊꯣꯡꯗꯕꯤꯗ ꯅꯪꯅ ꯂꯣꯏꯅꯃꯛ ꯊꯣꯡꯗꯅꯤ
ꯑꯩ ꯆꯥꯛ ꯊꯣꯡꯕꯤꯔꯒꯦ ꯅꯪ ꯄꯩꯁꯥ ꯍꯨꯜꯂꯣ ꯊꯥ ꯑꯃꯗ ꯎꯝ ꯃꯤ ꯑꯃꯗ ꯂꯤꯁꯤꯡ ꯑꯃ ꯂꯤꯁꯤꯡ ꯑꯃ ꯑꯃ
ꯑꯣ ꯨꯝꯚꯥ ꯃꯣꯏꯁꯨ ꯃꯣꯏꯁꯨ ꯋꯥꯒꯅꯤ ꯃꯥ ꯊꯕꯛ ꯊꯕꯛ ꯍꯦꯛ ꯍꯜꯂꯛꯑꯒ ꯆꯥꯛ ꯊꯣꯡꯕꯗꯣ
ꯍꯣꯏ
ꯗꯨꯁꯨꯣꯔꯨꯛꯗꯤꯗꯤꯅꯅ ꯊꯣꯡꯕꯅ ꯐꯅꯤ ꯑ ꯑꯥꯕꯣꯁꯤꯁꯦ
ꯑꯁ ꯑꯗꯨꯝ ꯌ ꯌꯨꯝꯗ ꯂꯩꯕꯁꯦ ꯕꯣꯔꯤꯡ ꯁꯨꯔꯦꯗ ꯑꯩꯗꯤ
ꯆꯨꯕꯅꯦ ꯀꯣꯛꯂꯒ ꯆꯤꯛꯕ ꯍꯥꯎꯏ ꯀꯣꯔꯤꯅꯤ ꯂꯩꯕ ꯅꯨꯡꯉꯥꯏꯅꯤ ꯑꯌꯨꯛꯇꯛꯇꯨꯗꯤ ꯀꯩ ꯌꯦꯟꯁꯥꯡ ꯆꯥꯔꯦ
ꯑꯌꯨꯛꯇꯛꯇ ꯑ ꯀꯂ ꯆꯥꯛ ꯆꯥꯅꯤꯡꯗꯨꯃꯩ ꯆꯥꯗ꯭ꯔꯤ
ꯂꯩꯗꯕꯒꯤꯔꯣ ꯆꯤꯡꯅꯏꯀꯣ ꯅꯪꯉꯗꯣ ꯅ ꯏꯕꯦ
ꯂꯩꯗ ꯑꯩꯅ ꯆꯥꯅꯤꯡꯗꯕ ꯑꯗꯨꯒꯤ ꯑꯩ ꯆꯥꯗ꯭ꯔꯦ ꯃꯣ ꯍꯋꯦ ꯑꯦꯈꯣꯏ ꯑꯦꯈꯣꯏꯗꯤ ꯑꯁ ꯌꯥꯗ꯭ꯔꯦ ꯅꯨꯡꯗꯥꯡ ꯄꯥꯔ ꯅꯨꯡꯗꯥꯡ ꯄꯥꯔꯗꯤꯈꯣꯏ ꯌꯥꯔꯤꯅꯦ ꯑꯩꯈꯣꯏꯁꯦ
ꯊꯕꯛ ꯍꯜꯂꯛꯄ ꯃꯇꯝꯗꯨꯅ ꯍꯦꯟꯅ ꯀꯩꯅꯣ ꯇꯧꯔꯝꯒꯅꯤ ꯅꯣꯏꯗ
ꯎꯝ ꯌꯥꯗꯦ ꯅꯨꯡꯊꯤꯜꯗꯗꯤꯀꯣ ꯑꯗꯨꯗꯤꯀꯣ ꯎꯝ ꯎꯝ ꯂꯥꯡꯗꯦꯕ ꯑꯗꯨ ꯅꯨꯡꯗꯥꯡ ꯇꯥꯔꯝꯗꯥꯏꯗ ꯅꯨꯡꯗꯥꯡꯗ ꯑꯗꯨ ꯌꯥꯗꯍꯦ ꯅꯥꯡꯕꯅꯦ ꯌꯥꯗ꯭ꯔꯔꯤꯅꯤ ꯌꯥꯗ꯭ꯔꯦꯅꯤ
ꯍꯧꯖꯤꯛ ꯀꯥꯟꯗꯦ ꯄꯨꯡ ꯀꯌꯥꯗ ꯇꯨ ꯃꯅꯗꯤ
ꯍꯥꯥ
ꯍꯧꯖꯤ ꯀꯥꯥꯟꯅꯤ ꯄꯨꯡ ꯀꯌꯥꯗ ꯇꯨꯍꯦ
ꯑꯁ ꯉꯔꯥꯡꯗꯣ ꯑꯩ ꯎꯝ ꯄꯨꯡ ꯀꯌꯥꯗꯅꯣ ꯇꯨꯝꯕꯗꯣ ꯄꯨꯡ ꯃꯉꯥ ꯇꯥ ꯌꯥꯔꯝꯃꯅꯤ ꯑꯩꯅ ꯇꯨꯝꯕꯗꯣ
ꯑꯁ ꯀꯔꯤꯗꯧꯔꯤꯅꯣ ꯕꯣꯜꯁꯨ ꯕꯣꯔ ꯌꯦꯡꯕꯣ
ꯑꯗꯨꯒꯤꯀꯣ ꯑꯁ ꯑꯗꯨꯒ ꯄꯨꯡ ꯃꯉꯥꯗ ꯇꯨꯝꯃꯒ ꯄꯨꯡꯒꯌꯥꯗꯅ ꯑꯩꯅ ꯍꯧ ꯍꯧꯒꯠꯄꯗꯣ ꯄꯨꯡ ꯑꯃ ꯇꯥꯔꯝꯗꯥꯏꯗ ꯑꯣꯏꯔꯝꯅꯤ ꯑꯃꯨꯛ ꯍꯧꯒꯠꯄꯗꯣ
ꯍꯥꯏꯗꯣ ꯏꯩꯅꯣꯗꯣ
ꯇꯃꯤꯅꯤ ꯑꯁ ꯀ ꯋꯥꯔꯤꯔꯤ ꯁꯔꯒ ꯂꯩꯅꯤ ꯀ
ꯑꯁ
ꯕꯤꯗꯤꯑꯣ ꯌꯦꯒ ꯋꯥꯔꯤ ꯋꯥꯔꯤ ꯁꯔꯅꯦ
ꯅꯣꯏ ꯂꯩꯕ ꯃꯤꯁꯤꯡꯅ ꯑꯥ
ꯍꯥꯥ
ꯂꯩꯕ ꯃꯤꯁꯤꯡꯒꯔꯣ ꯅꯠꯇ꯭ꯔꯒ
ꯦ ꯍꯗ
ꯑꯣ ꯅꯣꯏ ꯁꯥꯏꯒ
ꯑꯃꯨꯛ ꯈꯠꯅ ꯑꯃꯨꯛ ꯑꯃꯨꯛ ꯅꯨꯡꯁꯤꯅ ꯑꯃꯨꯛ
ꯎꯝ
ꯌꯥꯗ꯭ꯔꯅꯤ
ꯌꯥꯅ ꯃ ꯇꯕꯨ ꯀꯩꯅꯅ ꯌꯥ ꯑꯃ ꯇꯧꯒꯗꯣꯏꯅꯦ ꯑꯩ
ꯍꯥꯥ
ꯌꯥꯅꯕ ꯇꯧꯑꯣꯣ ꯅꯣꯏꯅꯦ
ꯁꯤ ꯌꯥꯗ꯭ꯔꯦꯅꯦ ꯍꯧꯁꯤ ꯀꯥꯉꯦ ꯅꯨ ꯎꯄꯥꯁꯤꯡꯅꯦ ꯌꯥꯝ ꯀꯩꯅꯣ ꯇꯧꯋꯦꯕ ꯅꯤꯡꯉꯥꯏꯁꯦ ꯃꯣꯏꯒꯤ ꯅꯤꯡꯉꯥꯏꯁꯦ ꯌꯥꯗꯦꯕ
ꯀꯩꯅꯤꯉꯥꯏ ꯇꯧꯔꯒꯦ
ꯑ ꯌꯥꯝ ꯅꯤꯡꯉꯥꯏ ꯇꯧꯕꯅꯦ ꯃꯣꯏꯁꯦ ꯌꯥꯗꯦ ꯁꯨꯝ ꯁꯨꯝ ꯁꯥꯎꯅꯤꯡꯕꯅꯤꯅ ꯃꯣꯏꯒꯤ
ꯎꯝ
ꯀꯩꯅꯣꯔ ꯇꯧꯔꯤꯕ ꯊꯧꯐꯝꯝꯗꯨ ꯑ ꯀ ꯌꯦꯟꯁꯥꯡ ꯊꯣꯡꯒꯦ ꯅꯪꯗꯤ
ꯑꯩ ꯊꯣꯡꯅꯦ ꯉꯁꯤꯒꯤꯗꯤ ꯑꯣꯂꯣꯕꯅ ꯑꯩꯈꯣꯏ ꯈꯣꯏ ꯏ ꯃ ꯊ
ꯏ ꯌꯥꯗ꯭ꯔꯦ ꯏꯗ ꯅꯪꯉꯦ ꯄꯥꯎꯈꯝꯅꯤ ꯌꯥꯔꯕꯩꯗ ꯑꯗꯨꯃꯥꯏꯟ ꯇꯧꯔꯗꯤ ꯌꯥꯔꯒ ꯑꯁ ꯀꯔꯤ ꯇꯧꯁꯔ ꯈꯪꯗ꯭ꯔꯦꯗ